ꯍꯜꯂꯣ
ꯑꯥꯎ
ꯇꯥꯕ꯭ꯔꯣ
ꯎꯝ
ꯑꯁ ꯀꯩꯗꯧꯔꯤꯅꯣ
ꯀꯩꯁꯨ ꯇꯧꯗꯦ
ꯂꯣꯏꯔꯦꯍ ꯑꯩ ꯁꯟ ꯃꯝꯕꯁꯤꯅ ꯀꯩꯅꯣ ꯆꯠꯄꯗꯒꯤ ꯑꯁ
ꯉꯁꯤꯅ ꯆꯠꯄ꯭ꯔꯥ ꯉꯔꯥꯡꯅ ꯆꯠꯄ꯭ꯔꯥ
ꯑꯁ ꯉꯔꯥꯡ ꯅꯨꯃꯤꯗꯥꯡ ꯆꯠꯄ ꯑꯁ ꯂꯣꯏꯔꯦ ꯈꯨꯆꯨ ꯒ ꯑꯃꯨꯛ ꯊꯣꯛꯇ꯭ꯔꯦ
ꯑꯁ ꯑꯩꯅ ꯑꯩꯒꯤ ꯁꯪ ꯌꯥꯅꯕꯀꯣ
ꯑꯩ ꯑꯩꯗꯤ ꯑꯗꯨꯒꯨꯝꯕ ꯂꯥꯔ ꯌꯦꯡꯗꯕ
ꯎꯝ ꯑꯁ ꯀꯩ ꯏꯟꯖꯥꯡ ꯆꯥꯔꯕ꯭ꯔꯣ
ꯉꯁꯤ ꯁꯧꯒ꯭ꯔꯤꯒ ꯕꯤꯟꯁ ꯆꯥꯏꯌꯦ ꯑꯃꯨꯛꯀ ꯌꯦꯔꯨꯝꯒ ꯑꯗꯨꯒ ꯈꯥꯃꯦꯟ ꯑꯈꯥꯕꯗꯣ
ꯎꯝ
ꯎꯝ ꯃꯊꯦꯜ ꯌꯥꯝꯃꯤꯅꯦ
ꯌꯥꯝꯃꯦ ꯍꯣꯏ ꯅꯪꯗꯤ
ꯀꯌꯥ ꯌꯥꯝꯕꯁ
ꯑꯥ
ꯀꯌꯥ ꯌꯥꯝꯃꯤ ꯍꯥꯏꯕ
ꯅꯪꯗꯤ ꯍꯥꯏꯕ
ꯑꯩ ꯉꯔꯥꯡ ꯅꯨꯡꯗꯥꯡꯒꯤ ꯅꯨꯡꯗꯥꯡ ꯆꯥꯏ
ꯍꯨꯝ ꯑꯍꯥꯎꯕ ꯑꯣꯏꯔꯝꯒꯅꯤ ꯑꯗꯨꯗꯤ
ꯍꯥꯥ
ꯑꯍꯥꯎꯕ ꯑꯣꯏꯔꯝꯒꯅꯤꯕ ꯑꯗꯨꯗꯤ
ꯎꯝ ꯕ꯭ꯔꯣꯏꯂꯔꯅꯦ
ꯀꯅꯥꯅ ꯊꯣꯡꯉꯤꯅ
ꯑꯩꯅ ꯊꯣꯡꯉꯤꯅꯤꯅꯦ ꯅꯨꯡꯗꯥꯡꯗꯤ ꯑꯩꯒꯤ ꯇꯥꯕ ꯈꯪꯕ꯭ꯔꯥ ꯃꯣꯔꯅꯤꯡꯅ ꯏꯃ
ꯅꯨꯡꯗꯥꯡꯗꯨꯅ ꯐꯠꯇ꯭ꯔꯣ
ꯉꯔꯥꯡ ꯅꯨꯡꯗꯥꯡ ꯅꯪ ꯀꯣꯏꯕ ꯆꯠꯀꯦ ꯍꯥꯏꯔꯝ ꯍꯥꯏꯔꯨꯝꯕ ꯅꯠꯇ꯭ꯔꯣ ꯆꯠꯄ꯭ꯔꯣ
ꯇꯠꯇ꯭ꯔꯦ
ꯒ
ꯇꯟꯕꯒꯤ ꯏꯆꯦꯕꯨ ꯍꯥꯏꯅꯤꯡꯉꯥꯏ
ꯎꯝ ꯉꯔꯥꯡꯅꯨꯡꯗꯥꯡ ꯑꯃꯗꯣ ꯐꯣꯟ ꯇꯧꯔꯒ ꯄꯥꯏꯗꯦ ꯃꯣꯋꯥꯒ ꯆꯈꯤꯕꯖꯥꯔ ꯈꯪꯗꯦ꯫ ꯑꯍꯤ ꯍꯤ ꯍꯤ ꯍꯤ ꯍꯤ ꯑꯩꯉꯣꯟꯗ ꯍꯥꯏꯔꯕꯣ
ꯒꯦꯝ ꯑꯁ ꯒꯦꯝ ꯃꯦꯟ ꯇꯗ꯭ꯔꯦꯗꯣ ꯑꯩ
ꯑꯗꯨꯗꯤ ꯑꯩꯅ ꯈꯪꯗꯤꯍꯦ ꯑꯗꯨꯗꯤ ꯑꯩꯅ ꯍꯥꯏꯗꯤ ꯃꯋꯥꯒ ꯆꯠꯈ꯭ꯔꯝ ꯃꯥ ꯅꯤ ꯐꯣꯟꯖꯨ ꯄꯥꯏꯈꯠꯇ ꯃꯦꯁꯦꯖꯁꯨ ꯐꯪꯗ꯭ꯔꯦ ꯍꯥꯏꯕ
ꯀꯔꯤꯅꯣꯗ ꯅꯨꯄꯥꯅ ꯆꯒꯠ ꯆꯒꯠ ꯉꯥꯛꯇ ꯇꯧꯔꯛꯑꯦ
ꯎꯝ ꯇꯣꯡꯅꯥꯈ꯭ꯔꯣ ꯗꯨꯝ ꯗꯨꯝ ꯇꯣꯡꯅꯥꯈ꯭ꯔꯣ
ꯌꯥꯗꯦ
ꯑꯩꯅ ꯅꯪ ꯅꯨꯡꯁꯤꯗꯕꯒꯤ ꯑꯣꯏꯔꯝꯅꯤ ꯑꯩꯁꯨ ꯑꯗꯨꯃꯥꯏꯅ ꯍꯥꯏꯕꯤꯕꯅꯤꯅꯦ
ꯑꯖꯨ ꯃꯥꯏ ꯍꯥꯏꯕꯤꯒꯅꯨ ꯍꯦ ꯅꯪꯒꯤ ꯅꯃꯥꯟꯅꯕꯤ ꯐꯥꯎꯅ ꯍꯥꯏ ꯑꯃꯨꯛ ꯍꯥꯏꯔꯛꯀꯅꯤ ꯑꯩꯉꯣꯟꯗ
ꯑꯩꯅ ꯇꯣꯡꯅꯈ꯭ꯔꯣ ꯑꯩꯁꯨ ꯍꯥꯏꯕꯤꯕꯅꯦ
ꯀꯔꯤ ꯍꯥꯏꯕ꯭ꯔꯥ ꯃꯥ
ꯅꯨꯡꯁꯤꯕꯤꯕꯒꯤ ꯎꯝ ꯃꯥꯅ ꯑꯗꯨꯃꯥꯏ ꯇꯧꯔꯁꯨ ꯑꯩ ꯇꯨꯡꯅꯕ ꯗꯨꯒ ꯉꯝꯗꯤꯅꯦ ꯀ ꯃ ꯍꯥꯏꯔ ꯗꯨꯗꯤ ꯑꯗꯨꯝ ꯈꯥꯡꯉ ꯅꯨꯡꯁꯤꯌꯣ ꯍꯥꯏꯕꯤꯌꯨ ꯎ
ꯑꯩꯁꯨ ꯄꯥꯎ ꯑꯁ ꯐꯖꯅ ꯐꯥꯎꯅꯗꯕꯒꯤ
ꯑꯩꯅ ꯋꯥꯅ ꯍꯜꯂꯛꯑꯒ ꯎꯝ ꯃꯥꯅꯖꯨ ꯀꯤꯌꯥꯔ ꯂꯧꯕꯤꯗꯦ
ꯃꯥꯗꯣ ꯑꯁ ꯀꯤꯌꯔ ꯂꯧꯕ ꯌꯥꯝ ꯄꯥꯝꯕꯅꯦ ꯑꯗꯣ
ꯎꯝ ꯀꯤꯌꯔꯁꯨ ꯂꯧꯕꯤꯗꯦ ꯃꯥꯥꯅ ꯑꯗꯨꯝ ꯗꯦꯝ ꯀꯤꯌꯔꯗ ꯑꯗꯨꯝ ꯂꯩꯌꯦ ꯑꯗꯨꯃꯥꯏꯅ ꯈꯣꯠꯂꯦ ꯑꯗꯨꯃꯥꯏꯅ ꯍꯥꯏꯔꯛꯄ
ꯑꯩ ꯉꯔꯥꯡꯁꯨ ꯑꯁ ꯌꯥꯝ ꯍꯥꯏ ꯑꯅꯤ ꯑꯅꯤꯔꯛ ꯍꯥꯏꯔꯦ ꯇꯣꯡꯅꯔꯁꯦꯅ
ꯎꯝ
ꯀꯣꯏꯗꯕꯅ ꯐꯔꯦ
ꯅꯨꯪꯉꯥꯏꯔꯦ ꯀꯣꯏꯗꯕꯅ
ꯎꯝ ꯀꯥꯏꯗ ꯂꯩꯒꯦ
ꯑꯩꯇꯣꯏ ꯂꯩꯇ
ꯔꯤ ꯀꯣꯟꯁꯦ
ꯀꯦꯔꯤ ꯃꯈꯨꯀꯋꯥꯣꯟ ꯑ ꯃꯨ ꯈꯔꯅꯄ ꯑꯗꯨꯒꯤ ꯑ ꯎ ꯆꯪꯦ
ꯑ ꯉ ꯑꯁ ꯀꯩꯅꯩꯅꯗꯤ ꯐꯥꯗꯗꯤꯑꯣ ꯀꯣꯜ
ꯌꯥꯗꯕꯒꯤꯅꯦ
ꯉꯁꯤ ꯌꯨꯝꯗ ꯂꯩꯒꯗ꯭ꯔꯣ
ꯎꯝ
ꯇꯕꯣ ꯉꯁꯤ ꯌꯨꯝꯗ ꯂꯩꯒꯗ꯭ꯔꯣ
ꯎ ꯂꯩꯥꯏꯒꯅꯤ ꯑꯁ ꯄꯨꯔꯥ ꯦꯔꯅꯤꯍꯦ
ꯏꯧꯒꯦ
ꯑꯃꯨꯛ ꯑꯃꯨꯛ ꯊꯣꯛꯈ꯭ꯔꯒꯦ ꯑꯩꯒꯤ ꯃꯅꯥꯛꯇ ꯂꯩꯕꯕꯁꯤ ꯁꯤꯡꯗꯣ ꯌꯥꯗꯦꯕ ꯑ ꯃꯥꯟꯒꯤ ꯆꯦꯗꯤ
ꯏꯁꯦꯗꯣ ꯄꯥꯅ ꯊꯣꯛ ꯊꯣꯛꯀꯤꯦ
ꯎꯝ ꯅꯅꯥꯠꯇ ꯂꯕꯤ ꯁꯤꯅ ꯁꯩ ꯇꯥꯔꯒꯗ ꯃꯟꯕꯤꯌꯦ
ꯅꯣꯡ ꯇꯥꯏꯀꯣ
ꯈꯪꯉꯦꯑꯦ
ꯑꯌꯨ ꯍꯧꯒꯠꯂꯒ ꯀꯩꯅꯣ ꯂꯩꯕꯥꯛꯇꯣ ꯄꯨꯡꯆꯣꯠ ꯆꯣꯂꯒ ꯂꯩꯔꯝꯃꯦ
ꯑꯣ ꯦꯝꯕꯤ ꯂꯩꯁꯤꯁꯤꯁꯨ ꯑꯦ ꯇꯥꯕ꯭ꯔꯣ
ꯇꯌꯦ ꯭ꯔꯣ
ꯇꯥꯏ ꯍꯥꯏꯕꯔ ꯑꯗꯨꯔ ꯁꯤ ꯑ ꯊꯝꯅ ꯂꯣꯏꯔꯦ
ꯄꯒꯤ
ꯀꯗꯤꯔꯣ
ꯀꯗꯨ ꯇꯥꯎꯗꯦ ꯅꯣꯡꯃ ꯀꯣꯏꯕ ꯆꯠꯁꯤꯔꯣ
ꯗꯗꯥꯗꯥ ꯆꯁꯦ
ꯗꯥꯏꯠꯇ ꯆꯠꯁꯤꯦꯔꯣ ꯑꯁꯤ ꯐꯪ ꯀꯥꯟꯗ ꯆꯠꯁꯦ
ꯑꯗꯨ
ꯅꯠꯇ꯭ꯔꯗꯤ ꯅꯣ ꯎꯥꯏ
ꯥꯏ ꯊꯥꯎꯗꯗꯤꯦ ꯎꯝ ꯆꯅꯤ ꯀꯣꯏꯕ ꯆꯅꯤ
ꯍ
ꯏꯁꯀꯥꯔꯠ ꯑꯇꯦꯟꯕꯖꯥꯗꯣ ꯑꯩ ꯌꯥꯝ ꯍꯥꯞꯅꯤꯡꯉꯤꯅꯦ ꯑꯗ
ꯌꯥꯝ ꯌꯣꯟ ꯍꯧꯕꯅꯦ
ꯑꯩꯦ ꯂꯩꯥꯏꯕꯤ ꯑꯗ
ꯃꯃꯜꯗꯤ ꯑꯩ ꯍꯪꯕꯤꯗꯦ ꯅꯍꯥꯟ ꯑꯩ ꯑꯃꯨꯛ ꯆꯠꯂꯦ
ꯎꯝ
ꯑꯗꯨꯒꯤ ꯑꯁ ꯌꯥꯝ ꯌꯣꯟꯍꯧꯕꯅꯦ
ꯁꯇꯣ ꯀꯥꯞꯅꯤꯡꯉꯥꯏ ꯈꯛꯇꯒꯤ
ꯑꯁ ꯑꯩꯗꯤ ꯄꯥꯛꯑꯣꯏꯗꯥꯏꯗꯤ ꯑꯗꯨꯒꯨꯝꯕꯗꯣ
ꯑꯩ ꯄꯥꯛꯀꯦꯔꯣ ꯑꯗꯨꯗꯤ
ꯏꯈꯤꯇꯪ ꯃꯤꯌꯥꯡ ꯀꯪꯉꯁꯨ ꯉꯧꯔꯣꯏꯗꯦꯕ ꯑꯃꯨꯛ ꯐꯥꯗꯣꯏꯕ ꯉꯧꯁꯨ ꯉꯧꯗꯦ
ꯗꯣ ꯀꯥꯅꯌꯥ ꯈ ꯇ ꯍ ꯑꯁ ꯑꯩꯈꯣꯏꯒꯤ ꯀꯩꯅꯣ ꯄꯩꯁꯥ ꯏꯁꯀꯣꯂꯥꯔꯁꯤꯞꯀꯤꯗꯣ
ꯑꯥ ꯑꯦ ꯀꯩꯅꯣ ꯑꯃꯨꯛ ꯇꯧꯔꯕꯣ ꯇꯧꯗ꯭ꯔꯤꯀꯣ ꯑꯅꯧꯕ
ꯎꯝ ꯑꯦꯂꯚꯦꯟꯁꯤꯡꯒꯤꯁꯤꯡꯉꯦꯔꯣ
ꯅꯠꯇꯦ ꯍꯟꯗꯛ ꯑꯩꯈꯣꯏꯅ ꯀꯥꯔꯤꯕ ꯇꯨꯋꯦꯜꯐꯀꯤ
ꯇꯨꯋ ꯍꯧꯣꯏꯁꯨ ꯇꯧꯅꯕ꯭ꯔꯣ
ꯅꯠꯇꯦ ꯅꯍꯥꯟꯗꯣ ꯑꯩꯉꯣꯟꯗ ꯃꯦꯁꯦꯁ ꯀꯩꯅꯣ ꯊꯥꯔꯛꯄ ꯑꯦꯁ ꯑꯦꯝ ꯑꯦꯁ ꯏꯁꯀꯣꯔꯁ ꯅꯅꯤꯌꯨꯒꯤ ꯀꯩꯅꯣ ꯇ ꯊꯥꯔꯛꯄ ꯑꯗꯨꯒꯤ ꯅꯣꯏꯗ ꯊꯥꯔꯛꯇ꯭ꯔꯣ
ꯈꯝ ꯂꯩꯗ
ꯑꯦ ꯍꯣꯔꯦꯟꯦꯟ ꯊꯥꯔꯛꯀꯦ
ꯑꯁ ꯑꯩꯗꯤ ꯑꯦꯂꯣꯚꯦꯟꯒꯤ ꯐꯪꯉꯗꯤ ꯌꯥꯔꯦ ꯑꯣꯔꯦꯟꯖ
ꯑꯗꯨꯗꯤ ꯇꯨꯋꯦꯜꯐꯀꯤ ꯀꯩꯗꯧꯉꯩ ꯊꯥꯗꯣꯏꯅꯣ ꯑꯗꯨꯗꯤ ꯊꯥꯔꯣꯏꯗ꯭ꯔꯣ
ꯍꯪꯉꯠꯇ ꯄ ꯊꯅꯦꯕ꯭ꯔꯣ
ꯇꯨꯋꯦꯜꯐꯀꯤ ꯇꯧꯗꯦ
ꯑꯁ ꯈꯪꯗꯦꯗꯖꯦ
ꯎꯝ
ꯇꯨꯌꯦꯜꯐꯀꯤ ꯑꯣꯏꯔꯗꯤ ꯑꯩꯈꯣꯏ ꯀꯣꯂꯦꯖ ꯀꯥꯕ ꯃꯇꯝꯗ ꯑꯃꯨꯛ ꯐꯪꯉꯅꯤꯅ
ꯄꯨꯂꯁ ꯀꯥꯒꯗ꯭ꯔꯣꯅ
ꯀꯥꯔ ꯔꯣꯏꯁ
ꯌꯥꯥꯔꯣꯏꯍꯦ
ꯌꯨꯝ ꯄꯥꯟꯉꯒꯦꯠꯇ ꯑꯩꯈꯣꯏꯒ
ꯑꯁ
ꯌꯨꯝ ꯄꯥꯟꯈ꯭ꯔꯒꯦ ꯄꯥꯟꯈ꯭ꯔꯒꯦ ꯍꯥꯏꯔꯒ ꯑꯩ ꯄꯥꯟꯈ꯭ꯔꯗꯤ ꯂꯣꯏꯔꯦ
ꯏꯆꯦꯅ ꯂꯩꯁꯥ ꯀꯨꯟ ꯊꯥꯔꯇꯤ ꯐꯥꯎ ꯂꯩꯁꯥ ꯇꯧꯑ
ꯍꯧꯖꯤꯛꯀꯤ ꯃꯇꯥꯡꯁꯤ ꯑꯣꯏꯔꯔꯣꯏꯗꯅ ꯇ꯭ꯋꯦꯟꯇꯤ ꯁꯤꯛꯁ ꯇ꯭ꯋꯦꯟꯇꯤ ꯁꯚꯦꯟ ꯇꯗꯤ ꯈꯥꯔ ꯊꯣꯣꯔꯗꯤ ꯌꯥꯔꯦꯒ
ꯎ ꯇꯗꯤ ꯀ ꯏꯗꯔꯦ ꯍꯥꯏ
ꯎꯝ ꯆꯍꯤ ꯃꯔꯤ ꯃꯉꯥ
ꯅꯪ ꯍꯥꯟꯅ ꯆꯠꯈ꯭ꯔꯣ
ꯅ ꯍꯥꯔ ꯑꯣ ꯂꯅꯤ ꯍꯥꯜꯁ
ꯅꯠꯇꯦ ꯑꯩꯗꯤ ꯋꯥꯠꯂꯦ ꯑꯁ ꯄꯥꯅꯤꯡꯗ꯭ꯔꯦ ꯅꯪ ꯄꯥꯟꯗꯤ ꯄꯥꯅꯤꯡꯉꯕꯣ ꯅꯪꯒꯤ
ꯑꯁ ꯑꯁ ꯅꯠꯇꯦ ꯑꯩ ꯁꯤ ꯈꯛꯇ ꯉꯥꯝꯅꯤꯌꯦ ꯄꯅꯤꯡꯗꯤ ꯌꯥꯝꯇ
ꯀꯗꯔꯦ ꯌꯥꯝ ꯍꯩꯌꯦꯅꯤꯅ
ꯄꯥꯅꯤꯡꯗꯤꯦ ꯑ ꯊꯂꯦ ꯑꯁꯦꯡꯕ
ꯑꯁꯦꯡꯕ ꯆꯠꯂꯦꯦ ꯈꯜꯂꯣ ꯅꯪꯁꯨ ꯑꯃꯨꯛ ꯂꯥꯛꯑꯒ ꯑꯃꯨꯛ ꯀꯩꯅꯣ ꯀꯩꯅꯣ ꯑꯁ ꯑꯃꯨꯛ ꯐ ꯁ ꯂꯥꯏꯗ ꯀꯗ ꯀꯃꯥꯏꯗ
ꯅꯣꯏ ꯅꯥꯀꯨꯞꯕꯣꯛ ꯅꯅꯦꯝꯕꯣꯛꯒꯤ ꯆꯥꯗꯣꯏꯅꯤꯅꯦ
ꯆꯔꯁꯨꯣ
ꯁꯦꯂꯒ ꯆꯗꯣꯏꯅꯤꯦ
ꯎ ꯆꯤꯡ ꯈꯛꯇ ꯉꯥꯡꯕ ꯋꯥꯅꯤꯅ ꯑꯩꯈꯣꯏ ꯏ ꯋꯥ ꯑꯣꯏꯣꯏꯔꯣ ꯈꯔ ꯀꯩꯅꯣꯝ ꯇꯧꯔꯗꯤ ꯎ ꯑꯩ ꯄꯩꯁꯥ ꯆꯥꯗ꯭ꯔꯁꯨ ꯏ ꯋꯥ ꯈꯨꯨꯝꯕꯁꯨ ꯄꯩꯁꯥ ꯂꯩꯔꯗꯤꯀꯣ ꯌꯥꯏ ꯑꯗꯨꯗꯤ
ꯅꯪ ꯇꯄꯥ ꯐ꯭ꯂꯔꯗꯤ ꯀꯩ ꯇ ꯀꯅꯦ
ꯗꯨꯀꯥꯟ ꯐꯝꯂ ꯆꯒꯅꯤ
ꯀꯩꯗꯨꯀꯅꯣ
ꯨꯒꯥꯔꯤꯒꯦ
ꯌꯥꯔꯗ ꯅꯪꯁꯨ
ꯑꯦ ꯁꯤꯅꯤ ꯇꯨꯋꯜ ꯐ꯭ꯂꯔꯁꯤ ꯗꯨꯀꯥꯟ ꯐꯝꯕ ꯆꯪꯅꯤ ꯗꯨꯀꯥꯟ ꯐꯝꯃꯒ ꯎꯝ ꯊ꯭ꯔꯤ ꯃꯟꯁ ꯐꯥꯏꯚ ꯃꯟꯁ ꯁꯤꯛꯁ ꯃꯟꯁ ꯗꯨꯀꯥꯟ ꯐꯝꯃꯒ ꯂꯣꯏꯔꯒ ꯍꯥꯥꯡꯅꯤꯡꯕ ꯆꯦꯅꯤꯡꯕ ꯈꯔ ꯍꯥꯞꯄꯒꯀꯣ ꯁꯥꯇꯔ ꯇꯅꯦ
ꯟꯅꯠꯇꯦꯕ
ꯁꯦꯝꯦꯕꯤꯉ ꯍꯥꯞꯅꯤꯡꯕ ꯁ ꯁꯦꯝꯅꯤꯡꯕ ꯆꯥꯅꯤꯡꯕ ꯀꯣꯏꯅꯤꯡꯕ ꯕ ꯀꯣꯏꯕ ꯐꯪꯗ꯭ꯔꯤꯗꯣ ꯈꯔ ꯇꯥꯔꯒ ꯀꯣꯏꯈꯤꯑꯕ
ꯃꯥꯅꯦ ꯃꯥꯅꯦ
ꯑꯗꯨꯅ ꯐꯠꯇ꯭ꯔꯣ
ꯎꯝ
ꯈꯔ ꯂꯩꯕꯤꯔꯒ
ꯍꯣꯇꯦꯜꯗꯨꯗꯤ ꯂꯩꯅꯤꯡꯗ꯭ꯔꯣ ꯗꯨꯀꯥꯟ ꯅꯠꯇꯕꯗ
ꯉ ꯌꯥ ꯍꯦꯒꯗꯤꯦ
ꯏꯀꯥꯏꯗꯤ ꯏꯀꯥꯏꯗ꯭ꯔꯣ ꯑꯗꯨ ꯇꯧꯕꯗꯣ ꯇꯧꯅꯤꯡꯌꯦ
ꯅꯪ ꯗꯤꯒ꯭ꯔꯤ ꯇꯧꯒꯦ ꯈꯟꯕ꯭ꯔꯣ ꯑꯗꯨꯝ ꯇꯨꯌꯦꯦꯜꯞ ꯂꯣꯏꯔꯒ ꯇ꯭ꯔꯦꯅꯤꯡ ꯆꯠꯈ꯭ꯔꯒꯦ ꯈꯟꯕ꯭ꯔꯣ
ꯑ ꯆꯍꯤꯍꯤ ꯁꯨꯗꯔꯤꯑꯦ ꯇꯦ ꯀꯩꯁꯀꯨ ꯍꯥꯏꯩꯇ ꯑꯦ
ꯑꯗꯨ ꯗꯨꯀꯥꯟ ꯐꯝꯕ ꯆꯠꯂꯨꯁꯦ ꯁꯨꯗ꯭ꯔꯤꯉꯩꯗ
ꯐꯔꯦ ꯑꯗꯨꯅ ꯁꯦꯝꯦꯡꯅꯦ ꯐ꯭ꯔꯤꯗ ꯂꯩꯗꯣꯏ ꯁꯔꯣ
ꯎꯝ
ꯄꯩꯁꯥꯁꯨ ꯇꯥꯅꯧꯕꯕ ꯏꯨꯝꯗ ꯂꯩꯗꯤ ꯀꯔꯤꯁꯨ ꯇꯥꯅ ꯐꯪꯉꯣꯏꯕ
ꯑꯁ ꯌꯨꯝꯗꯗꯤ ꯂꯩꯅꯤꯡꯗꯦꯗ
ꯑꯁ ꯑꯩ ꯌꯨꯝꯗ ꯑꯃꯨꯛ ꯂꯩꯅꯤꯡꯗ꯭ꯔꯦ ꯑꯩꯁꯨ ꯇꯨ ꯇꯨꯋꯦꯜꯐ ꯊꯥ ꯊꯥꯔꯤ ꯊꯥꯔꯤ ꯀꯥꯟꯗꯨꯣ ꯅꯪ ꯌꯨꯝꯗ ꯆꯠꯀꯦꯔꯣ ꯑꯗꯨꯗ ꯂꯩꯒꯦꯔꯣ
ꯑꯁ ꯌꯨꯝꯗ ꯆꯠꯅꯤꯡꯉꯦ ꯍ ꯑꯁ ꯈꯪꯗꯦꯗꯥꯏꯁꯨ
ꯏꯃꯥꯟꯅꯕꯤꯅ ꯆꯠꯂꯣꯏꯁꯦ ꯁꯤꯗ ꯑꯗꯨꯝꯅꯔꯒ ꯊꯥꯔꯒꯦ ꯍꯥꯏꯕ
ꯑꯁ ꯅꯪꯉꯣ ꯅꯨꯃꯥꯟ ꯅꯨ ꯃꯤꯅꯅꯥꯛꯇ ꯂꯩꯕꯗꯣꯏꯔꯣ
ꯎꯝ ꯌꯨꯝꯗ ꯆꯂꯑꯁꯨ ꯄꯥꯔꯣꯏꯕꯀꯣ ꯆꯞ ꯃꯥꯟꯅꯒꯦ